ꯇꯥꯔꯕ꯭ꯔꯣ
ꯑ ꯇꯥꯥꯔꯦ ꯇꯥꯔꯦ
ꯃꯔꯨꯝ ꯀꯃꯥꯏꯅ ꯇꯧꯔꯤꯒꯦ ꯅꯨꯡꯉꯥꯏꯔꯤꯕ꯭ꯔꯣ
ꯑ ꯅꯨꯡꯉꯥꯏꯔꯤꯌꯦ ꯌꯥꯝ ꯅꯨꯡꯉꯥꯏꯔꯤꯌꯦ ꯄꯨꯟꯁꯤꯁꯦ ꯅꯪꯗꯤ ꯀꯃꯥꯏꯅ ꯇꯧꯔꯤꯒꯦ
ꯑꯣ ꯑꯩꯁꯨ ꯅꯨꯡꯉꯥꯏꯔꯤꯌꯦ ꯑꯗꯨ ꯉꯁꯤ ꯃꯔꯨꯞꯇ ꯑꯩꯅ ꯀꯣꯜ ꯇꯧꯖꯔꯛꯏꯁꯦ ꯑꯩꯈꯣꯏ ꯋꯥꯔꯤ ꯑꯝꯇꯪ ꯈꯟꯅꯖ‌ꯦꯅ ꯇꯧꯔꯛꯄꯅꯦ ꯑꯗꯣ ꯃꯔꯨꯞ ꯁꯪꯒꯗ꯭ꯔꯣ ꯀꯃꯥꯏꯅ ꯇꯧꯕꯅꯣ
ꯎꯝ ꯌꯥꯏ ꯌꯥꯏꯌꯦ ꯁꯪꯉ‌ꯦ ꯊꯕꯛ ꯍꯥꯡꯉꯦ ꯀꯔꯤ ꯃꯇꯥꯡꯒꯤꯅꯣ ꯁꯥꯟꯅꯁꯦ
ꯍꯣꯏ ꯑꯩꯅ ꯋꯥꯔꯤ ꯇꯧꯁꯦ ꯍꯥꯏꯁꯦ ꯀꯩꯅꯣꯅꯦ ꯍꯧꯖꯤꯛꯀꯥꯟꯗꯤ ꯃꯥꯂꯦꯝꯒꯤ ꯁꯥꯕꯒꯤ ꯆꯥꯡ ꯑꯁꯨꯝ ꯍꯦꯟꯀꯠꯂꯛꯏꯗꯅ ꯑꯗꯨꯏ ꯃꯇꯥꯡꯗ ꯁꯨꯝ ꯈꯟꯅꯖꯦꯅ ꯇꯧꯔꯛꯄꯅꯦ ꯑꯗꯣ ꯃꯔꯨꯞꯅꯁꯨ ꯁꯥꯕꯒꯤ ꯃꯇꯥꯡꯁꯤꯗ ꯀꯔꯤ ꯀꯔꯤ ꯍꯧꯖꯤꯛ ꯑꯁꯥꯕꯁꯤꯅ ꯃꯔꯝ ꯑꯣꯏꯔꯒ ꯀꯔꯤ ꯀꯔꯤ ꯑꯋꯥꯕ ꯊꯦꯡꯅꯔꯤꯕꯒ‌ꯦ ꯍꯥꯏꯒꯤ ꯃꯇꯥꯡꯗ ꯍꯥꯏꯐ‌ꯦꯠ ꯊꯝꯕꯤꯌꯨꯅ‌ꯦ ꯃꯔꯨꯞꯅꯁꯨ
ꯍꯣꯏ ꯌꯥꯏ ꯌꯥꯏ ꯑꯩꯁꯨ ꯑꯗꯨꯏ ꯃꯇꯥꯡꯗ ꯁꯥꯅꯅꯤꯡ ꯂꯩꯔꯝꯃꯤꯅꯦ ꯍꯧꯖꯤꯛꯀꯥꯟꯁꯦ ꯑꯁ ꯁꯥꯕꯒꯤ ꯍꯥꯏꯔꯨꯔꯗꯤ ꯍꯥꯏ ꯀꯥꯟꯅꯗ꯭ꯔꯦ ꯈꯨꯠꯁꯥ ꯑꯃꯅꯤ ꯏꯁꯤꯡ ꯏꯔ‌ꯣꯏꯕ ꯌꯥꯏꯌ‌ꯦ ꯈꯜꯂꯣ ꯏꯁꯤꯡꯁꯦ ꯁ‌ꯦꯟꯇꯦꯛꯁꯇ ꯊꯝꯃꯝꯅꯤ ꯁ‌ꯦꯟꯇꯦꯛꯁꯇꯒꯤ ꯆꯤꯡꯕꯅꯤꯅ ꯁꯦꯟꯇꯦꯛꯁꯇꯒꯤ ꯑꯃꯨꯛ ꯏꯁꯤꯡꯁꯦ ꯆꯤꯡꯊꯔꯛꯄ ꯃꯇꯝꯗ ꯌꯥꯝ ꯁꯥꯕꯗꯣ ꯑꯗꯨꯅ ꯌꯥꯗ꯭ꯔꯦ ꯏꯔꯨꯖꯔ ꯂꯣꯏꯇꯥꯔꯁꯨ ꯍ ꯍꯛꯆꯥꯡꯁꯦ ꯕꯪꯕꯪ ꯁꯥꯒꯠꯄꯗꯣ ꯑꯗꯨꯃꯥꯏꯅ ꯇꯧꯋꯦ ꯐꯦꯟꯁꯨ ꯊꯥꯔ ꯇꯨꯝꯃꯦ ꯄꯪꯈꯥꯁꯨ ꯍꯣꯡꯉꯒ ꯇꯨꯝꯃꯤꯅꯤ ꯑꯗꯨꯁꯨ ꯑꯗꯨꯝ ꯁꯥꯔ ꯂꯩꯕꯤꯗꯣ ꯑꯗꯨꯃꯥꯏꯅ ꯇꯧꯋꯦ ꯑꯗꯨꯅ ꯇꯨꯝꯕ ꯆꯥꯕꯗꯤ ꯌꯥꯗ꯭ꯔꯦ ꯆꯥꯛ ꯏꯟꯁꯥꯡ ꯊꯣꯡꯕ ꯑꯣꯏꯇꯥꯔꯁꯨ ꯐ꯭ꯔꯤꯖ ꯑꯩꯈꯣꯏ ꯑꯩꯈꯣꯏꯅ ꯑꯃꯨꯛ ꯏꯪꯍꯟꯅꯕ ꯄꯣꯠꯁꯤ ꯂꯩꯇꯕꯅꯤꯅ ꯑꯩꯈꯣꯏꯅ ꯆꯥꯔꯤꯕ ꯄꯣꯠ ꯃꯈꯩꯗ ꯑꯔꯦꯝꯕꯁꯤꯡꯗꯣ ꯏꯪꯍꯟꯅꯕ ꯄꯣꯠꯇꯨ ꯂꯩꯇ꯭ꯔꯕꯅꯤꯅ ꯑꯃꯨꯛ ꯉꯁꯤ ꯆꯥꯈꯤꯕꯗꯣ ꯑꯗꯨꯝ ꯅ‌ꯣꯡꯉꯥꯜꯂꯒꯗꯤ ꯑꯗꯨꯝ ꯄꯠꯂꯦ ꯄꯨꯝꯃꯦ ꯑꯗꯨꯃꯥꯏꯅ ꯇꯧꯋ‌ꯦ ꯑꯗꯣ ꯃꯔꯨꯞꯀꯤꯗꯤ ꯀꯃꯥꯏꯅ ꯇꯧꯔꯤꯒꯦ
ꯍꯣꯏ ꯑꯩꯈꯣꯏꯒꯤꯁꯨ ꯃꯔꯨꯞꯅ ꯋꯥꯔꯤꯕ ꯑꯗꯨꯃꯥꯏꯅ ꯑꯗꯨꯝ ꯋꯥꯃꯤꯟꯅꯩꯗꯣ ꯑꯩꯈꯣꯏꯒꯤꯁꯤꯅ ꯑꯃꯨꯛ ꯂꯩꯐꯝꯁꯤꯁꯨ ꯑꯩꯈꯣꯏꯒꯤꯁꯤ ꯌꯥꯝꯅ ꯈꯪꯗꯦ ꯏꯁꯤꯡꯒꯤ ꯃꯅꯤꯟꯅ ꯁꯥꯒꯠꯄꯅꯦ ꯑꯗꯒꯤ ꯗꯥꯏꯔꯦꯛ ꯃꯄꯥ ꯆꯨꯝꯅ ꯅꯨꯃꯤꯠꯅ ꯌꯩꯊꯔꯛꯄ ꯃꯇꯝꯗ ꯍꯥꯏꯗꯤ ꯎꯔꯨꯝ ꯋꯥꯔꯨꯝ ꯐꯪꯕ ꯈꯣꯠꯄ ꯑꯣꯏꯇꯥꯥꯔꯗꯤ ꯈꯔꯁꯨ ꯐꯒꯗꯕ ꯑꯗꯨꯃꯛꯁꯨ ꯅꯠꯇ꯭ꯔꯕꯅꯤꯅ ꯂꯩꯐꯝ ꯆꯥꯐꯝ ꯑꯃ ꯈꯪꯗ꯭ꯔꯦ ꯑꯌꯨꯛ ꯌꯥꯝꯅ ꯉꯟꯕ ꯃꯇꯝꯗꯕꯨꯗꯤ ꯂꯤꯛꯂꯥ ꯈꯔ ꯇꯥꯔꯤꯉꯩ ꯃꯇꯝꯗꯕꯨꯗꯤ ꯈꯔ ꯐꯩ ꯑꯗꯨ ꯅꯠꯇꯕꯤꯗꯗꯤ ꯅꯨꯃꯤꯠ ꯈꯤꯇꯪ ꯊꯣꯛꯄ ꯍꯧꯔꯛ ꯇꯥꯔꯗꯤ ꯂꯩꯐꯝ ꯆꯥꯐꯝ ꯈꯪꯗꯕ ꯍꯧꯔꯛꯑꯦ ꯊꯕꯛ ꯑꯃꯇ ꯁꯨꯔꯁꯨ ꯁꯨꯐꯝ ꯈꯪꯗꯕꯤ ꯀꯩꯅꯣꯝꯇ ꯌꯦꯡ ꯇꯥꯔꯁꯨ ꯑꯗꯒꯤ ꯁ꯭ꯀꯨꯜ ꯆꯠꯄ ꯀꯣꯂꯦꯖ ꯆꯠꯄ ꯑꯗꯨꯝ ꯉꯝꯗꯕ ꯍꯥꯏꯇꯥꯔꯦ ꯆꯥꯕ ꯊꯛꯄꯗꯨꯁꯨ ꯃꯔꯨꯞꯅ ꯄꯟꯕꯤ ꯑꯗꯨ ꯃꯁꯤꯅ ꯆꯥꯕ ꯊꯛꯄꯁꯤꯁꯨ ꯀꯨꯏꯅ ꯊꯝꯕ ꯌꯥꯗ꯭ꯔꯦ ꯉꯁꯥꯏꯗ ꯆꯥꯔꯝꯕ ꯄꯣꯠ ꯇꯣ ꯍꯣꯔꯦꯟ ꯑꯆꯪꯉꯛꯄꯗ ꯅꯠꯇ꯭ꯔꯒ ꯅꯨꯡꯊꯤꯟ ꯅꯨꯡꯗꯥꯡꯋꯥꯏꯔꯝꯗ ꯆꯔꯥ ꯋꯥꯟꯒꯦ ꯅꯠꯇ꯭ꯔꯒ ꯆꯥꯒꯦ ꯍꯥꯏꯕ ꯃꯇꯝꯗꯁꯨ ꯑꯗꯨꯝ ꯌꯥꯔꯝꯗ꯭ꯔꯦ ꯑꯗꯨꯝ ꯄꯨꯝꯃꯒ ꯂꯩꯔꯝꯃꯦ ꯑꯗꯨꯅ ꯇꯧꯔꯨ ꯇꯧꯔꯨ ꯊꯕꯛ ꯈꯨꯗꯤꯡꯃꯛꯇ ꯁꯥꯕꯁꯤꯅ ꯃꯔꯝ ꯑꯣꯏꯔꯒ ꯅꯨꯡꯉꯥꯏꯇꯕꯗꯨ ꯑꯣꯏꯔꯦ ꯑꯗꯣ ꯃꯔꯨꯞꯅꯗꯤ ꯁꯥꯕꯁꯤꯒꯤ ꯃꯇꯥꯡꯁꯦ ꯀꯔꯤ ꯀꯔꯤꯗꯒꯤ ꯊꯣꯛꯂꯛꯄ ꯑꯣꯏꯔꯤꯕꯖꯥꯠꯅꯣ ꯀꯥꯏꯅ ꯃꯔꯨꯞꯅ ꯈꯟꯕ ꯃꯔꯨꯞꯅ ꯈꯪꯖꯕ ꯈꯔ ꯑꯩꯉꯣꯟꯗꯁꯨ ꯄꯥꯎꯗꯝꯕꯤꯔꯛꯑꯣ
ꯍꯣꯏ ꯍꯣꯏ ꯑꯗꯨꯅ ꯉꯁꯥꯏꯒꯤ ꯑꯩꯒꯤ ꯋꯥꯈꯜꯗꯗꯤ ꯉꯁꯥꯏꯒꯤ ꯑꯩꯈꯣꯏꯅ ꯌꯥꯝ ꯇꯣꯏꯅ ꯁꯥꯔꯤꯁꯦ ꯉꯁꯥꯏꯒꯤ ꯑꯩꯈꯣꯏꯅ ꯎ ꯋꯥ ꯌꯥꯟꯊꯠꯄ ꯎ ꯋꯥ ꯌꯥꯟꯊꯠꯛꯄꯗꯒꯤ ꯑꯍꯥꯟꯕ ꯃꯔꯝ ꯑꯃ ꯑꯗꯨꯒ ꯑꯅꯤꯁꯨꯕ ꯃꯔꯝꯗꯅ ꯀꯔꯤꯅꯣ ꯍꯥꯏꯕ ꯃꯇꯝꯗ ꯉꯁꯥꯏꯒꯤ ꯑꯩꯅ ꯎ ꯋꯥ ꯌꯥꯟꯊꯠ ꯇꯥꯔꯁꯨ ꯉꯁꯥꯏꯒꯤ ꯑꯃꯨꯛ ꯊꯥꯖꯤꯟꯕꯒꯤ ꯎ ꯋꯥꯁꯦ ꯑꯃꯨꯛꯀ ꯑꯩ ꯊꯥꯖꯤꯟꯒꯦ ꯈꯣꯠꯆꯤꯟꯒꯦ ꯍꯥꯏꯕꯁꯦ ꯈꯟꯗꯕꯁꯤꯡꯁꯦ ꯑꯗꯨꯅ ꯃꯔꯝ ꯑꯣꯏꯔꯁꯨ ꯑꯅꯤꯁꯨꯕ ꯃꯔꯝꯗ ꯍꯥꯏ ꯇꯥꯔꯦ ꯑꯗꯨꯒ ꯑꯍꯨꯝ ꯁꯨꯕ ꯃꯔꯝꯗꯅ ꯀꯔꯤꯅꯣ ꯍꯥꯏꯕ ꯃꯇꯝꯗ ꯉꯁꯥꯏꯒꯤ ꯑꯩꯈꯣꯏꯅ ꯍ ꯀꯩꯅꯣ ꯇꯧꯕꯁꯦ ꯑꯩꯈꯣꯏꯒꯤ ꯀꯣꯜ ꯀꯔꯈꯅꯥꯗꯩ ꯀꯩꯗꯩ ꯃꯩꯈꯨꯗꯩ ꯀꯩꯗꯩ ꯃꯌꯥꯝ ꯊꯥꯒꯗꯣꯔꯛꯄꯁꯤꯅ ꯃꯔꯝ ꯑꯣꯏꯔꯒ ꯑꯇꯤꯌꯥꯗ ꯑꯇꯤꯌꯥꯒꯤ ꯂꯥꯏꯌꯥꯔꯁꯦ ꯄꯥꯊꯔꯛꯄꯅ ꯃꯔꯝ ꯑꯣꯏꯔꯒ ꯍꯥꯏꯇꯥꯔꯦ ꯃꯥꯒꯤ ꯄꯥꯊꯔꯛꯄꯅ ꯃꯔꯝ ꯑꯣꯏꯔꯒ ꯅꯨꯃꯤꯠ ꯃꯉꯥꯜꯁꯤꯗꯒꯤ ꯐꯠꯇꯕ ꯌꯥꯎꯕ ꯃꯌꯥꯝꯁ‌ꯦ ꯑꯩꯈꯣꯏꯒꯤ ꯗꯥꯏꯔꯦꯛ ꯑꯣꯏꯅ ꯑꯩꯈꯣꯏꯒꯤ ꯑꯩꯈꯣꯏꯒꯤ ꯍꯛꯆꯥꯡꯗ ꯍꯛꯊꯦꯡꯅꯅ ꯊꯦꯡꯅꯔꯛꯑꯦ ꯊꯦꯡꯅꯕꯁꯤꯅ ꯃꯔꯝ ꯑꯣꯏꯔꯒ ꯑꯩꯈꯣꯏꯒꯤ ꯍꯧꯖꯤꯛ ꯍꯧꯖꯤꯛꯀꯤ ꯑꯩꯈꯣꯏꯒꯤ ꯑꯀꯣꯏꯕꯒꯤ ꯀꯩꯅꯣꯁꯤꯗ ꯈꯜꯁꯤꯗ ꯀꯥꯏꯔꯛꯄ ꯁꯤꯗꯒꯤꯁꯨ ꯑꯣꯏꯕ꯭ꯔ ꯍꯥꯏꯅꯁꯨ ꯑꯩꯒꯤ ꯋꯥꯈꯜꯁꯦ ꯈꯟꯖꯩ ꯑꯗꯣ ꯑꯇꯣꯞꯄ ꯃꯔꯝꯗꯤ ꯃꯌꯥꯝ ꯂꯩꯈ꯭ꯔꯦ ꯑꯗꯣ ꯃꯔꯨꯞꯀꯤ ꯁꯥꯏꯠꯇꯒꯤꯗꯤ ꯀꯃꯥꯏꯅ ꯈꯟꯕꯤꯒꯦ
ꯍꯣꯏ ꯃꯔꯨꯞꯅꯁꯨ ꯌꯥꯝ ꯆꯨꯝꯕ ꯋꯥꯐꯝ ꯀꯌꯥ ꯑꯃ ꯊꯝꯕꯤꯈ꯭ꯔꯦ ꯍꯥꯏꯗꯤ ꯀꯜ ꯀꯔꯈꯥꯅꯗꯒꯤ ꯊꯥꯗꯣꯔꯛꯄ ꯃꯩꯈꯨꯁꯤꯡ ꯎ ꯋꯥ ꯌꯥꯟꯊꯠꯄ ꯁꯤꯒꯨꯝꯕ ꯀꯌꯥ ꯑꯃ ꯂꯩꯈ꯭ꯔꯦ ꯑꯗꯣ ꯁꯥꯕꯒꯤ ꯆꯥꯡ ꯍꯦꯟꯒꯠꯂꯛꯄꯁꯦ ꯍꯣꯏ ꯃꯈꯣꯏꯁꯤꯅ ꯑꯗꯨꯝ ꯃꯔꯨ ꯑꯣꯏꯅ ꯃꯀꯣꯛ ꯆꯤꯡꯉꯤ ꯑꯗꯨꯒ ꯃꯤꯁꯤꯡꯁꯨ ꯍ ꯍꯦꯟꯒꯠꯂꯛꯄꯅ ꯃꯔꯝ ꯑꯣꯏꯔꯒ ꯑꯩꯈꯣꯏꯅ ꯍꯥꯏꯗꯤ ꯑꯩꯈꯣꯏ ꯃꯤꯑꯣꯏꯕꯅ ꯍꯣꯟꯇꯣꯛꯏꯕꯁꯤ ꯑꯗꯨꯛꯀꯤ ꯃꯇꯤꯛ ꯁꯥꯍꯜꯂꯤꯕ ꯁꯤꯒꯤ ꯅꯨꯡꯁꯤꯠꯀꯤ ꯃꯈꯜꯁꯤꯅꯤ ꯑꯗꯨꯒ ꯑꯩꯈꯣꯏꯅ ꯃꯩ ꯊꯥꯕꯒꯤ ꯆꯥꯡꯁꯦ ꯀꯣꯜ ꯈꯔꯅꯥꯗꯒꯤꯇꯪ ꯅꯠꯇꯅ ꯑꯩꯈꯣꯏ ꯑꯩꯈꯣꯏꯅ ꯉꯁꯤ ꯁꯤꯖꯤꯟꯅꯔꯤꯕ ꯆ‌ꯦꯈꯥꯎꯁꯤꯡ ꯄꯣꯠ ꯆꯩꯩ ꯍꯥꯞꯄꯤꯕ ꯃꯌꯥꯝ ꯑꯗꯒꯤ ꯑꯩꯈꯣꯏ ꯑꯩꯈꯣꯏ ꯌꯨꯝ ꯁꯤꯖꯤꯟꯅꯔꯤꯕ ꯐꯤꯔꯣꯜ ꯈꯨꯗꯤꯡꯃꯛ ꯄꯣꯠꯆꯩ ꯈꯨꯗꯤꯡꯃꯛ ꯍꯥꯏꯗꯤ ꯑꯃꯨꯛ ꯑꯃꯨꯛꯀ ꯑꯩꯈꯣꯏꯅ ꯁꯤꯖꯤꯟꯅꯕ ꯃꯇꯨꯡꯗ ꯌꯥꯗ꯭ꯔꯦꯗꯅ ꯑꯩꯈꯣꯏꯅ ꯑꯃꯨꯛ ꯑꯃꯨꯛꯀ ꯍꯜꯂꯒ ꯃꯗꯨꯗ ꯁꯨꯝꯇꯣꯛꯑꯒ ꯑꯃꯨꯛ ꯁꯤꯖꯤꯟꯅꯕꯩ ꯋꯥꯈꯜ ꯃꯈꯜꯗ ꯀꯌꯥ ꯂꯩꯇꯕꯅꯤꯅ ꯍꯨꯟꯇꯣꯛ ꯍꯨꯟꯇꯣꯛꯇꯅ ꯃꯩ ꯊꯥꯕꯒꯤ ꯆꯠꯅꯕꯤ ꯀꯌꯥ ꯑꯃ ꯇꯧꯕ ꯑꯗꯨꯅ ꯑꯩꯈꯣꯏ ꯑꯩꯈꯣꯏ ꯑꯩꯈꯣꯏꯒꯤ ꯌꯨꯝꯗꯁꯨ ꯁꯨꯃꯥꯏꯅ ꯃꯩꯈꯨ ꯑꯗꯨꯝ ꯊꯣꯛꯍꯜꯂꯦ ꯅꯨꯡꯊꯤꯟ ꯅꯨꯃꯤꯠ ꯈꯨꯗꯤꯡꯒꯤ ꯊꯣꯛꯏꯕ ꯃꯩꯈꯨ ꯃꯌꯥꯝ ꯑꯗꯩ ꯃꯤꯉꯣꯟꯗꯒꯤ ꯊꯥꯗꯣꯔꯛꯏꯕ ꯅꯨꯡꯁꯤꯠ ꯃꯌꯥꯝ ꯑꯗꯒꯤ ꯋꯥꯁꯤꯁꯨ ꯄꯥꯛ ꯁꯟꯅ ꯌꯥꯟꯊꯔꯦ ꯌꯥꯟꯊꯠꯄꯅ ꯃꯔꯝ ꯑꯣꯏꯔꯒ ꯊꯥꯕꯒꯤ ꯋꯥꯈꯜꯁꯨ ꯑꯝꯇ ꯂꯩꯇ꯭ꯔꯦ ꯃꯔꯨꯞꯅ ꯉꯁꯥꯏ ꯊꯝꯕꯤꯈꯤꯕꯗꯣ ꯊꯥꯕꯗ ꯋꯥꯈꯜꯗꯤ ꯑꯝꯇ ꯂꯩꯔꯝꯗ꯭ꯔꯦ ꯌꯥꯟꯕꯈꯛꯇ ꯅꯨꯡꯉꯥꯏꯖꯔꯦ ꯁꯤꯖꯤꯟꯅꯕꯗꯤ ꯁꯨꯝ ꯍꯦꯟꯒꯠꯂꯛꯀꯅꯤ ꯃꯤ ꯃꯁꯤꯡ ꯌꯥꯝꯕꯅꯤꯅ ꯑꯗꯨꯗꯒꯤ ꯃꯃꯥꯡ ꯃꯃꯥꯡꯗ ꯂꯩꯔꯝꯕ ꯍꯣꯏ ꯁꯥꯕ ꯍꯥꯏꯕꯁꯤ ꯉꯁꯤ ꯉꯔꯥꯡꯇꯪ ꯁꯥꯔꯛꯄꯗꯤ ꯅꯠꯇꯦ ꯆꯍꯤ ꯀꯌꯥꯗꯒꯤ ꯑꯗꯨꯝ ꯁꯥꯗꯤ ꯁꯥꯔꯛꯑꯦ ꯑꯗꯨꯕꯨ ꯃꯇꯝꯗꯨꯗ ꯁꯥꯕ ꯈꯨꯠꯁꯥꯗꯨꯒ ꯍꯧꯖꯤꯛꯀꯤ ꯁꯥꯕ ꯈꯨꯠꯁꯥꯗꯒꯤ ꯗꯨꯃꯇꯤꯛ ꯈꯦꯠꯅꯔꯛꯑꯦ ꯍꯧꯖꯤꯛꯇꯤ ꯂꯥꯏꯅꯥ ꯂꯥꯏꯇꯤꯟ ꯀꯌꯥ ꯑꯃꯁꯨ ꯅꯨꯃꯤꯠꯇꯒꯤ ꯂꯥꯛꯏꯕ ꯐꯠꯇꯕ ꯃꯉꯥꯜ ꯀꯌꯥ ꯑꯃ ꯌꯥꯎꯁꯤꯜ ꯄꯅ ꯃꯔꯝ ꯑꯣꯏꯔꯒ ꯀꯩꯒꯤꯅꯣꯗ ꯑꯩꯈꯣꯏꯒꯤ ꯀꯨꯌꯣꯝ ꯑꯩꯈꯣꯏꯒꯤ ꯄ꯭ꯔꯤꯊꯤꯕꯤꯁꯤꯕꯨ ꯀꯜꯂ ꯀꯜꯂꯒ ꯊꯝꯃꯤꯕ ꯀꯨꯌꯣꯝ ꯑꯁꯤ ꯁꯨꯝ ꯅꯣꯡꯃ ꯅꯣꯡꯃꯒꯤ ꯃꯔꯥꯏ ꯆꯥꯏꯊꯔꯛꯄꯅ ꯃꯔꯝ ꯑꯣꯏꯔꯒ ꯂꯥꯏꯅꯥ ꯑꯩꯈꯣꯏꯒꯤ ꯃꯤꯠ ꯁꯣꯛꯄ ꯑꯗꯒꯤ ꯑꯩꯈꯣꯏꯒꯤ ꯎꯟꯁꯥꯁꯤꯡꯒꯤ ꯑꯣꯏꯕ ꯑꯅꯥꯕ ꯀꯌꯥ ꯑꯃꯁꯨ ꯁꯨꯃꯥꯏꯅ ꯇꯧꯔꯛꯑꯦ ꯑꯗꯣ ꯃꯔꯝꯁꯤꯡꯁꯦ ꯑꯗꯨꯛꯀꯤ ꯃꯇꯤꯛ ꯌꯥꯝꯈ꯭ꯔꯦ ꯑꯗꯨꯅ ꯑꯩꯈꯣꯏꯅ ꯉꯁꯤ ꯏꯪꯍꯟꯅꯕꯅꯦ ꯑꯗꯨꯅ ꯁꯤꯖꯤꯟꯅꯔꯤꯕ ꯌꯨꯝꯗ ꯊꯝꯃꯤꯕ ꯄꯣꯠ ꯆꯩꯩ ꯃꯌꯥꯝ ꯃꯦꯆꯤꯟ ꯃꯌꯥꯝꯁꯤꯡ ꯑꯁꯤꯗꯒꯤ ꯊꯥꯗꯣꯔꯛꯄ ꯑꯗꯒꯤ ꯑꯩꯈꯣꯏꯅ ꯃꯅꯝ ꯅꯨꯡꯁꯤꯅꯕ ꯀꯥꯞꯕꯤꯕ ꯃꯌꯥꯝꯁꯤꯗꯒꯤ ꯊꯥꯗꯣꯔꯛꯄ ꯑꯗꯨꯒꯨꯝꯕ ꯃꯣꯏꯒꯤ ꯅꯨꯡꯁꯤꯠꯁꯤꯡꯗꯨꯅ ꯀꯨꯌꯣꯝꯁꯤꯡꯁꯦ ꯂꯣꯏꯅ ꯀꯥꯏꯍꯜꯂꯕ ꯃꯇꯨꯡꯗ ꯅꯨꯃꯤꯠꯇꯒꯤ ꯂꯥꯛꯏꯕ ꯃꯩꯁꯥꯁꯤ ꯑꯩꯈꯣꯏ ꯏꯁꯥꯗ ꯗꯥꯏꯔꯦꯛ ꯇꯥꯔꯛꯄ ꯃꯇꯝꯗ ꯂꯥꯏꯅꯥ ꯀꯌꯥ ꯑꯃ ꯄꯣꯛꯍꯜꯂꯤ ꯑꯗꯨꯅ ꯍꯤꯔꯝ ꯈꯨꯗꯤꯡꯃꯛꯀ ꯃꯥꯏꯀꯩ ꯈꯨꯗꯤꯡꯃꯛꯇꯤ ꯌꯦꯡꯉꯨꯕꯗ ꯎ ꯋꯥ ꯌꯥꯟ ꯊꯕꯛ ꯈꯛꯇꯃꯛꯁꯨ ꯑꯣꯏꯔꯝꯗꯦ ꯑꯗꯣ ꯃꯔꯨꯞꯀꯤ ꯃꯣꯠꯇꯗꯤ ꯑꯩꯈꯣꯏꯁꯤ ꯀꯔꯤ ꯀꯔꯤ ꯊꯧꯔꯥꯡ ꯄꯥꯏꯈꯠ ꯇꯥꯔꯗꯤ ꯑꯩꯈꯣꯏꯅ ꯉꯁꯤ ꯁꯥꯕꯒꯤ ꯑꯗꯨꯏ ꯋꯥꯔꯤꯕ ꯑꯣꯝꯆꯥꯛꯅꯔꯤꯕ ꯂꯥꯏꯅꯥ ꯄꯣꯛꯏꯕ ꯃꯌꯥꯝꯁꯤ ꯈꯔꯗ ꯑꯣꯏꯁꯨ ꯀꯟꯕ ꯉꯝꯒꯅꯤ ꯍꯥꯏꯕꯁꯤ ꯃꯔꯨꯞꯀꯤ ꯃꯥꯏꯀꯩꯗꯒꯤ ꯀꯔꯤ ꯀꯔꯤ ꯊꯝꯕꯤꯅꯤꯡꯉꯤ
ꯑꯩꯒꯤ ꯑꯣꯏꯕ ꯑꯩꯒꯤ ꯋꯥꯈꯜꯂꯣꯟ ꯑꯃ ꯂꯩꯌꯦ ꯁꯤꯒꯤ ꯃꯇꯥꯡꯁꯤꯗ ꯑꯩꯅ ꯍꯥꯏꯖꯅꯤꯡꯕ ꯍꯥꯏ ꯇꯥꯔꯦ ꯑꯩꯈꯣꯏꯒꯤ ꯑꯩꯈꯣꯏꯒꯤ ꯑꯩꯒꯤ ꯑꯣꯏꯕ ꯋꯥꯈꯜꯂꯣꯟ ꯍꯥꯏ ꯇꯥꯔꯦ ꯑꯗꯨꯗꯤ ꯀꯩꯅꯣ ꯍꯥꯏꯀꯥꯟ ꯉꯁꯥꯏꯒꯤ ꯑꯩꯈꯣꯏꯒꯤ ꯅꯨꯃꯤꯠꯁꯦ ꯅꯨꯃꯤꯠ ꯆꯍꯨꯝꯒ ꯍꯨꯝꯐꯨ ꯃꯉꯥꯅꯤꯅ ꯆꯍꯤ ꯑꯃ ꯆ ꯉꯁꯥꯏ ꯆꯍꯤ ꯑꯃ ꯁꯥꯕ ꯃꯇꯝꯁꯤꯗ ꯉꯁꯥꯏꯒꯤ ꯑꯩꯈꯣꯏꯒꯤ ꯄ꯭ꯔꯖꯥꯁꯤꯡꯁꯤꯗ ꯃꯥꯒꯤ ꯄꯣꯛꯄ ꯅꯨꯃꯤꯠ ꯈꯨꯗꯤꯡꯒꯤ ꯃꯥꯒꯤ ꯎ ꯆꯥꯔꯥ ꯑꯃꯃꯝ ꯊꯥꯍꯟꯕ ꯍꯥꯏꯇꯥꯔꯦ ꯑꯩꯈꯣꯏꯒꯤ ꯂꯝꯗꯝꯁꯤꯗ ꯑꯗꯨ ꯑꯣꯏꯇꯥꯔꯗꯤ ꯉꯁꯥꯏꯒꯤ ꯅꯨꯃꯤꯠ ꯈꯨꯗꯤꯡꯒꯤ ꯆꯍꯤ ꯆꯨꯞꯄ ꯑꯃ ꯎ ꯆꯥꯔꯥ ꯑꯗꯨꯝ ꯊꯥꯔꯛꯀꯗ꯭ꯔꯥ ꯍꯥꯏꯅ ꯈꯜꯂꯦꯕ ꯍꯥꯏꯗꯤ ꯄꯣꯛꯄ ꯅꯨꯃꯤꯠꯇꯨ ꯑꯗꯨꯝ ꯂꯩꯅꯕꯅꯤꯅ ꯇꯥꯟꯅꯕꯅꯤꯅ ꯑꯗꯨꯃꯥꯏꯅ ꯇꯧꯕ ꯑꯣꯏꯇꯥꯥꯔꯗꯤ ꯉꯁꯥꯏꯒꯤ ꯑꯩꯈꯣꯏꯒꯤ ꯑꯩꯈꯣꯏꯒꯤ ꯎ ꯆꯥꯔꯥꯁꯦ ꯐꯖꯅ ꯊꯥꯕ ꯑꯣꯏ ꯇꯥꯔꯗꯤ ꯉꯁꯥꯏꯒꯤ ꯊꯥꯔꯤꯕ ꯎꯁꯤꯅ ꯃꯇꯨꯡꯗ ꯍꯥꯏꯇꯥꯥꯔꯦ ꯆꯍꯤ ꯈꯔꯒꯤ ꯃꯇꯨꯡꯗ ꯉꯁꯥꯏꯒꯤ ꯑꯩꯈꯣꯏꯒꯤ ꯑꯀꯣꯏꯕꯒꯤ ꯐꯤꯕꯝꯁꯦ ꯍꯧꯖꯤꯛ ꯍꯧꯖꯤꯛ ꯁꯥꯔꯤꯕ‌ꯣꯏ ꯈꯜꯂꯤꯁꯦ ꯍꯟꯊꯔꯛꯀꯅꯤ ꯍꯥꯏꯅ ꯈꯟꯖꯩ ꯑꯩꯒꯤ ꯋꯥꯈꯜꯗ ꯑꯗꯣ ꯁꯨꯃꯥꯏꯅ ꯑꯩꯒꯤ ꯑꯣꯏꯕ ꯑꯩꯅ ꯇꯧ ꯍꯥꯏ ꯇꯥꯔꯗꯤ ꯑꯩꯒꯤ ꯈꯣꯡꯊꯥꯡ ꯀꯔꯝꯕ ꯈꯣꯡꯊꯥꯡ ꯄꯥꯏꯈꯠꯀꯅꯤ ꯍꯥꯏ ꯇꯥꯔꯗꯤ ꯑꯩꯅ ꯑꯍꯥꯟꯕꯗ ꯁꯤꯒꯤ ꯈꯣꯡꯊꯥꯡꯁꯤ ꯄꯥꯏꯈꯠꯀꯅꯤ ꯄꯥꯏꯈꯠꯀꯦꯁꯨ ꯈꯜꯂꯤ ꯑꯗꯨꯒ ꯉꯁꯥꯏꯒꯤ ꯑꯩꯈꯣꯏꯅ ꯀꯩꯔꯣꯜ ꯂꯩꯀꯥꯏꯗ ꯀꯩꯗ ꯆꯠꯂꯒ ꯍꯥꯏꯇꯥꯥꯔꯦ ꯁꯤꯒꯤ ꯑꯅꯤꯁꯨꯕ ꯄꯥꯟꯗꯝꯅ ꯀꯩꯅꯣ ꯍꯥꯏꯕ ꯃꯇꯝꯗ ꯀꯩꯔꯣꯜ ꯂꯩꯀꯥꯏꯗ ꯀꯩꯗ ꯑꯩꯈꯣꯏꯅ ꯆꯠꯂꯒ ꯁꯤꯒꯤ ꯀꯥꯟꯅꯕꯁꯤꯡꯁꯦ ꯃꯣꯏꯗ ꯈꯪꯍꯟꯕ ꯁꯨꯃꯥꯏꯅ ꯇꯧꯁꯤ ꯀꯥꯟꯅꯕ ꯇꯨꯡꯒꯤ ꯇꯨꯡ ꯀꯣꯏꯅ ꯉꯥꯏꯍꯥꯛꯇꯪꯒꯤ ꯅꯠꯇꯕ ꯇꯨꯡ ꯀꯣꯏꯅꯒꯤ ꯑꯁꯥꯟꯕ ꯃꯤꯠꯌꯦꯡꯁꯦ ꯃꯣꯏꯗ ꯊꯝꯕꯤꯕ ꯍꯥꯏ ꯇꯥꯔꯦ ꯑꯗꯨ ꯑꯣꯏꯕ ꯇꯥꯔꯗꯤ ꯉꯁꯥꯏꯒꯤ ꯊꯕꯛ ꯈꯨꯗꯤꯡꯃꯛ ꯍꯥꯏ ꯇꯥꯔꯦ ꯃꯣꯏꯅꯁꯨ ꯁꯣꯏꯗꯅ ꯄꯥꯡꯊꯣꯔꯛꯀꯅꯤ ꯍꯥꯏꯅꯁꯨ ꯑꯩꯒꯤ ꯁꯥꯏꯠꯇꯒꯤ ꯑꯩꯒꯤ ꯃꯥꯏꯀꯩꯗꯒꯤ ꯑꯩ ꯊꯝꯖꯩ
ꯍꯣꯏ ꯑꯗꯨ ꯃꯔꯨꯞ ꯃꯔꯨꯞꯅ ꯊꯝꯕꯤꯔꯤꯗꯣ ꯌꯥꯝꯅ ꯀꯩꯅꯣ ꯇꯧꯋꯦ ꯌꯥꯝ ꯃꯔꯤꯛ ꯆꯨꯝꯃꯦ ꯑꯗꯣ ꯍꯣꯏ ꯃꯔꯨꯞꯅꯁꯨ ꯑꯩꯒꯤ ꯃꯥꯏꯀꯩꯗꯒꯤ ꯈꯔ ꯍꯥꯏ ꯇꯥꯔꯗꯤ ꯃꯔꯨꯞꯅ ꯉꯁꯥꯏ ꯍꯥꯏꯕꯤꯈꯤꯕ ꯃꯌꯥꯝꯗꯣ ꯑꯗꯨꯁꯨ ꯃꯄꯨ ꯅꯨꯃꯤ ꯑꯃꯃꯝ ꯍꯥꯏꯗꯤ ꯃꯤꯑꯣꯏꯕꯁꯤ ꯑꯗꯨꯛꯀꯤ ꯃꯇꯤꯛ ꯃꯁꯤꯡ ꯌꯥꯝꯕꯅꯤꯅ ꯃꯥ ꯑꯄꯣꯛꯄ ꯅꯨꯃꯤꯠꯁꯦ ꯑꯗꯨꯝ ꯁꯣꯏꯗꯕꯤ ꯅꯣꯡꯃꯒꯤ ꯐꯥꯡꯁꯤꯟꯅꯔꯒꯕꯨ ꯂꯩꯔꯝꯕ ꯌꯥꯏ ꯍꯥꯏ ꯇꯥꯔꯦ ꯂꯩꯔꯤꯕ ꯅꯨꯃꯤꯠꯁ‌ꯦ ꯆꯍꯨꯝꯒ ꯍꯨꯝꯐꯨ ꯃꯉꯥꯅꯤ ꯑꯗꯨꯕꯨ ꯂꯩꯔ‌ꯦꯝꯕꯤꯁꯤꯡꯁꯤꯗꯤ ꯑꯗꯨꯛꯀꯤ ꯃꯇꯤꯛ ꯌꯥꯝꯃꯦ ꯑꯗꯨꯅ ꯃꯄꯣꯛ ꯅꯨꯃꯤꯠ ꯈꯨꯗꯤꯡꯒꯤ ꯑꯃꯃꯝꯇꯪ ꯊꯥꯕ ꯑꯣꯏꯇꯥꯥꯔꯁꯨ ꯍꯥꯏꯗꯤ ꯃꯤ ꯅꯨꯡꯇꯤꯒꯤ ꯊꯥꯎ ꯑꯗꯨ ꯇꯧ ꯍꯥꯏꯕꯗꯤ ꯃꯈꯣꯏꯁꯨ ꯌꯥꯔꯛꯑꯣꯏꯕ ꯑꯗꯨꯅ ꯇꯜꯂꯛꯀꯅꯤ ꯑꯗꯒꯤ ꯑꯩꯈꯣꯏ ꯑꯝꯇꯪ ꯇꯧꯔꯒ ꯃꯣꯏꯅ ꯀꯃꯥꯏꯅ ꯇꯧꯕ ꯍꯥꯏꯕ ꯑꯩꯈꯣꯏꯒꯤ ꯃꯤꯑꯣꯏꯕ ꯃꯤꯑꯣꯏꯕꯒꯤ ꯄꯨꯛ ꯐꯠꯇꯕ ꯋꯥꯈꯜꯁꯨ ꯑꯗꯨꯝ ꯂꯩꯅ ꯂꯥꯛꯀꯅꯤ ꯍꯣꯏ ꯊꯥꯐꯝ ꯂꯩꯇꯕꯁꯨ ꯂꯩ ꯑꯗꯨꯕꯨ ꯊꯥꯐꯝꯁꯤ ꯂꯩꯅꯕ ꯑꯩꯈꯣꯏꯅ ꯁꯤꯖꯤꯟꯅꯔꯣꯏꯗꯕ ꯄꯣꯠꯁꯛ ꯁꯤꯖꯤꯟꯅꯔꯣꯏꯗꯕ ꯌꯨꯝ ꯁꯤꯖꯤꯟꯅꯔꯣꯏꯗꯕ ꯃꯐꯝꯁꯤꯡ ꯌꯥꯔꯤꯉꯩ ꯃꯥꯡꯍꯟꯗꯕ ꯑꯩꯈꯣꯏꯅ ꯑꯩꯈꯣꯏꯒꯤ ꯇꯨꯡꯒꯤ ꯃꯤꯔꯣꯜꯒꯤꯁꯨ ꯈꯟꯗ ꯌꯥꯗꯕꯅꯤ ꯉꯁꯤ ꯑꯩꯈꯣꯏꯅ ꯃꯥꯂꯦꯝ ꯏꯃꯥꯗꯒꯤ ꯐꯪꯉꯤꯕ ꯀꯥꯟꯅꯕ ꯃꯌꯥꯝꯁꯤꯡ ꯑꯁꯤ ꯁꯤꯖꯤꯟꯅꯕꯁꯦ ꯍꯥꯂꯦꯡꯕ ꯂꯩꯇꯦ ꯅꯣꯡꯃ ꯅꯣꯡꯃꯒꯤ ꯆꯥꯎꯈꯠꯂꯛꯂꯤꯕꯅꯤ ꯍꯥꯏꯗꯨꯅ ꯑꯗꯨꯕꯨ ꯃꯌꯥꯝꯁꯤꯡ ꯑꯁꯤ ꯆꯥꯡ ꯅꯥꯏꯅ ꯆꯥꯡ ꯑꯃꯗ ꯇꯨꯡꯒꯤꯁꯨ ꯈꯟꯕ ꯑꯩꯈꯣꯏꯒꯤꯁꯨ ꯈꯟꯕ ꯁꯨꯝ ꯃꯈꯣꯏ ꯑꯩꯈꯣꯏꯁꯨ ꯃꯥꯡꯗꯕ ꯃꯍꯧꯁꯥ ꯄ꯭ꯔꯀꯤꯇꯤꯁꯨ ꯀꯥꯏꯗꯕ ꯁꯤꯒꯤ ꯆꯥꯡꯗ ꯂꯩꯀꯥꯏ ꯂꯩꯀꯥꯏꯗ ꯆꯠ ꯍꯥꯏꯕꯗꯤ ꯑꯩꯈꯣꯏ ꯑꯩꯈꯣꯏ ꯏꯃꯨꯡꯗꯒꯤ ꯍꯧꯒꯗꯕꯅꯤ ꯑꯩꯈꯣꯏ ꯑꯩꯈꯣꯏ ꯏꯃꯨꯡꯗꯒꯤ ꯍꯧꯔꯒ ꯂꯩꯀꯥꯏꯗꯒꯤ ꯂꯩꯀꯥꯏꯗ ꯁꯨꯝ ꯍꯧꯔꯒ ꯑꯗꯨꯃꯥꯏꯅ ꯃꯤ ꯁꯨꯝ ꯌꯥꯝ ꯌꯥꯝꯃꯒ ꯃꯥꯂꯦꯝꯒꯤ ꯃꯐꯝ ꯈꯨꯗꯤꯡꯃꯛꯇ ꯁꯨꯃꯥꯏꯅ ꯄꯥꯎꯖꯦꯜꯁꯤ ꯐꯪꯉ ꯃꯇꯨꯡꯗ ꯎ ꯋꯥ ꯊꯥꯕ ꯍꯥꯏꯕꯁꯤ ꯑꯩꯈꯣꯏꯒꯤ ꯄꯨꯟꯁꯤ ꯁꯥꯡꯗꯣꯏꯅꯤꯀꯣ ꯑꯩꯈꯣꯏꯁꯦ ꯅꯨꯡꯉꯥꯏꯗꯣꯏꯅꯤꯀꯣ ꯍꯥꯏꯕꯁꯤ ꯈꯪꯍꯟꯁꯤ ꯂꯥꯏꯔꯤꯛ ꯍꯩꯔꯒ ꯂꯥꯏꯁꯨ ꯈꯪꯗꯕ ꯃꯌꯥꯝꯁꯨ ꯂꯩ ꯑꯗꯨꯅ ꯂꯥꯏꯔꯤꯛ ꯂꯥꯏꯔꯤꯛ ꯍꯩꯔꯒ ꯂꯥꯏꯁꯨ ꯈꯪꯗꯕ ꯃꯌꯥꯝ ꯂꯥꯏꯔꯤꯛꯁꯨ ꯍꯩꯔꯕ ꯃꯈꯣꯏꯅ ꯑꯗꯨꯃꯥꯏꯅ ꯇꯧꯔꯒꯗꯤ ꯂꯥꯏꯔꯤꯛꯀꯤ ꯃꯉꯥꯜ ꯐꯪꯗ꯭ꯔꯕ ꯅꯣꯡꯃꯒꯤ ꯆꯥꯔ ꯊꯛꯑꯒ ꯇꯥꯟꯖꯔꯒ ꯂꯩꯕ ꯃꯈꯣꯏꯅꯗꯤ ꯀꯔꯤ ꯈꯪꯒꯅꯤ ꯑꯗꯨꯅ ꯍꯤꯔꯝ ꯑꯁꯤ ꯑꯆꯧ ꯑꯁꯥꯡ ꯑꯃꯗꯤ ꯍꯩ ꯁꯤꯡꯡꯂꯕ ꯀꯌꯥ ꯑꯃꯒ ꯂꯣꯏꯅꯅ ꯄꯨꯟꯅ ꯑꯃꯠꯇ ꯑꯣꯏꯅ ꯇꯧꯃꯤꯟꯅꯔꯒꯗꯤ ꯃꯥꯏ ꯄꯥꯛꯄ ꯌꯥꯏꯌꯦꯅ ꯈꯜꯂꯤ ꯑꯗꯨ ꯃꯔꯨꯞꯀꯤ ꯃꯣꯠꯇꯗꯤ ꯁꯥꯕꯁꯤ ꯍꯣꯏ ꯃꯍꯧꯁꯥꯒꯤ ꯑꯗꯨꯝ ꯁꯥꯕ ꯃꯇꯝ ꯂꯩꯇ꯭ꯔꯒꯗꯤ ꯑꯃꯨꯛꯁꯨ ꯃꯍꯩ ꯃꯔꯣꯡ ꯐꯔꯣꯏꯗꯅꯤ ꯁꯥꯕꯒꯤ ꯆꯥꯡꯁꯦ ꯑꯗꯣ ꯃꯔꯝꯅ ꯍꯧꯖꯤꯛ ꯂꯩꯔꯤꯕ ꯃꯐꯝꯁꯤꯗꯤ ꯀꯌꯥꯝ ꯁꯥꯒꯦ ꯑꯗꯨꯒꯤ ꯃꯇꯥꯡꯗ ꯍꯥꯏꯐꯦꯠ ꯊꯝꯕꯤꯌꯨ
ꯑꯣ ꯑꯩꯅ ꯂꯩꯔꯤꯕ ꯃꯐꯝꯁꯦ ꯍꯧꯖꯤꯛꯇꯤ ꯌꯥꯝ ꯃꯌꯥꯝ ꯁꯥꯔꯦ ꯑꯗꯣ ꯁꯥꯕ ꯍꯥꯏꯕꯨ ꯑꯁ ꯐꯝꯕ ꯉꯝꯗ꯭ꯔꯦ ꯍꯧꯖꯤꯛ ꯂꯩꯔꯤꯕ ꯐꯤꯕꯝꯁꯦ ꯑꯗꯣ ꯁꯨꯃꯥꯏꯅ ꯇꯧꯁꯤ ꯃꯔꯨꯞ ꯏꯕꯥꯅꯤꯕꯨ ꯊꯦꯡꯅꯗꯕꯁꯨ ꯀꯨꯏꯔꯦ ꯅꯣꯡ ꯐꯖꯅ ꯊꯦꯡꯅꯔꯁꯦ ꯑꯗꯨꯒ ꯐꯝꯃꯤꯟꯅꯔꯒꯅꯦ ꯋꯥꯔꯤꯍ ꯋꯥꯇꯥꯏ ꯐꯖꯅ ꯁꯥꯟꯅꯔꯁꯦ ꯑꯗꯣ ꯉꯁꯤꯒꯤꯗꯤ ꯄꯣꯊꯥꯅꯔꯁꯦ
ꯍꯣꯏ ꯍꯣꯏ ꯃꯔꯨꯞꯀ ꯑꯁꯤꯒꯤ ꯃꯇꯥꯡꯗ ꯋꯥꯔꯤ ꯁꯥꯟꯅꯖꯕ ꯌꯥꯝ ꯅꯨꯡꯉꯥꯏꯖꯔꯦ ꯃꯇꯨꯡ ꯇꯥꯔꯛꯄꯗꯁꯨ ꯋꯥꯔꯤ ꯋꯥꯋꯇꯥꯏ ꯑꯗꯨꯝ ꯇꯧꯁꯤ